ꯍꯂꯣ ꯍꯜꯂꯣ ꯑꯣ ꯇꯥꯏ ꯇꯥꯏ ꯌꯥꯝ ꯄꯤꯛꯅ ꯇꯥꯏꯌꯦꯅꯪ ꯈꯤꯇꯪ ꯂꯈꯠꯄ ꯌꯥꯕꯨ
ꯍ ꯏꯅꯣ
ꯆꯥꯛ ꯌꯦꯟꯁꯥꯡ ꯊꯣꯡꯉꯝꯕꯅꯦ ꯑꯗꯨꯣ ꯂꯣꯏꯔꯦ
ꯃꯟꯅꯣ
ꯅ ꯣꯏꯁꯁ ꯌꯥꯝ ꯄꯤꯛꯅ ꯇꯑꯌꯦ
ꯑꯣꯁ ꯑꯩꯣ ꯉꯅꯨꯡꯥꯏꯇꯦ ꯑꯗꯨꯒꯤ ꯂꯣꯛ ꯊ꯭ꯔꯨꯕꯦ ꯇꯥꯎꯕ ꯑꯗꯨꯒꯤ
ꯎꯝ ꯑꯗꯨꯏꯗꯅ ꯄꯣ ꯎꯝ ꯌꯥꯝꯅ ꯄꯤꯛꯅ ꯇꯥꯕꯗꯣ ꯀꯩꯅꯣ ꯐꯣꯟꯗ
ꯑꯣ
ꯅꯪꯗꯤ ꯀꯩꯗꯧꯔꯤꯕ
ꯍꯥꯏꯗꯤ ꯆꯞ ꯆꯥꯔꯒ ꯂꯣꯏꯔꯒ ꯐꯝꯃꯤ
ꯑꯣ ꯆꯥꯛ ꯌꯥꯝꯒꯜꯂꯤꯅꯦ ꯅꯣꯏꯗꯤ ꯑꯃꯝꯕꯣꯝꯗꯨꯗ
ꯑ
ꯑꯗꯨꯅꯤ ꯆꯥꯛ ꯂꯣꯏꯔꯦ ꯑꯩꯁꯨ ꯆꯥꯔꯗꯝꯕꯅꯦ ꯑꯗꯣ ꯎꯝ ꯂꯦ ꯑꯗꯨꯒ ꯑꯩꯈꯣꯏ ꯕꯥꯍꯣꯏ ꯉꯥꯏꯔꯝꯕ ꯃꯣꯏ ꯍꯜꯂꯛꯄ ꯑꯗꯨ ꯆꯥꯔꯗꯧꯅꯤ
ꯑ ꯉꯁꯤꯐꯥꯎ ꯌꯦꯡꯊꯔꯅ ꯑꯕꯒ ꯍ ꯑꯥ ꯍ ꯐ